ꯑꯦ
ꯍꯧꯖꯤꯛꯀꯤ ꯖꯒꯥ ꯑꯍꯥꯡꯕꯗꯣ ꯃꯤꯅ ꯌꯦꯡꯕꯅ ꯀꯩꯅꯣ ꯇꯧꯔꯕꯅꯦꯕ ꯑꯥ ꯀꯩ ꯍꯥꯏꯁꯤꯔꯥ ꯈꯝꯕꯟ ꯆꯥꯎꯕꯗꯣ ꯀꯥ ꯑꯍꯥꯡꯕ ꯂꯩꯔꯗꯤ ꯑꯩꯈꯣꯏ ꯑꯩꯈꯣꯏꯁꯨ ꯄꯥ ꯄꯥꯈꯠꯄꯅꯦꯕ ꯍꯧꯖꯤꯛꯇꯤ ꯑꯩꯈꯣꯏ ꯈꯨꯟꯗꯁꯨ ꯃꯤ ꯂꯩꯕꯒꯤ ꯖꯒꯥꯗꯣ ꯂꯩꯅꯗ꯭ꯔꯦꯗꯅ ꯑꯗꯣ ꯑꯩꯈꯣꯏ ꯈꯨꯟꯒꯤ ꯀꯩꯅꯣꯗꯨꯅ ꯑꯁ ꯑꯍꯥꯡꯕ ꯖꯒꯥꯁꯤ ꯂꯩꯇꯗꯤ ꯌꯥꯔꯣꯏ ꯑꯗꯨꯃꯥꯏꯅ ꯍꯥꯡꯉ ꯊꯝꯕꯗꯤ ꯌꯥꯔꯣꯏ ꯀꯥꯏꯅ ꯍꯥꯏ ꯍꯥꯏꯔꯛꯀꯗ꯭ꯔꯥꯅ ꯑꯩꯈꯣꯏꯗꯤ ꯀꯤꯔꯕꯅꯦꯕ ꯑꯗꯨꯒꯤꯅꯦꯕ ꯑꯗꯣ ꯌꯨꯝ ꯁꯥꯔꯛꯄꯒꯤ ꯈꯣꯠꯄꯒꯤ ꯁꯣꯛꯄꯗꯣ ꯇꯧꯕꯗꯣ
ꯑꯗꯨꯅꯦ ꯍꯧꯖꯤꯛꯁꯤꯗꯤ ꯑꯗꯨꯃꯥꯏꯟ ꯇꯧꯒꯗꯝ ꯕꯦ ꯅꯠꯇ꯭ꯔꯥ ꯈꯨꯟꯒꯤ ꯃꯤꯁꯤꯡꯅ ꯅꯣꯏꯖꯦ ꯀꯥ ꯌꯥꯝ ꯃꯜꯂꯦ ꯀꯩꯅꯣ ꯑꯍꯥꯡꯕ ꯂꯩꯔꯗꯤ ꯃꯤꯒꯤꯁꯨ ꯈꯔ ꯂꯩꯅꯕ ꯄꯤꯌꯣ ꯍꯥꯏꯔꯒꯅꯦꯕ
ꯍꯣꯏ ꯑꯗꯨꯃꯥꯏꯅ ꯍꯥꯏꯔꯛꯀꯗ꯭ꯔꯅ ꯑꯩ ꯂꯥꯛꯑꯒꯗꯤ ꯖꯒꯥ ꯑꯍꯥꯡꯕꯁꯤꯡꯗꯣ ꯂꯣꯏꯅ ꯐꯥꯝ ꯇꯧꯔꯒꯦꯅ ꯈꯟꯕꯅꯦꯕ
ꯎꯝ ꯇꯧꯔꯣ
ꯑꯦ ꯅꯣꯏ ꯅꯣꯏ ꯃꯥ ꯍꯣꯏ ꯈꯨꯟꯗꯣ ꯑꯍꯟ ꯑꯃ ꯂꯥꯛꯑꯕꯅꯤꯅ ꯑꯃꯣ ꯅꯣꯡꯃ ꯈꯛꯇ ꯅꯠꯇꯦꯅꯦ ꯂꯥꯛꯑꯒ ꯖꯒꯥ ꯃꯆꯦꯠ ꯑꯃꯒ ꯇꯪ ꯄꯤꯕꯤꯌꯨ ꯂꯩꯅꯕꯅ ꯍꯥꯏꯔꯛꯄꯅꯤꯅꯦ
ꯑꯣ ꯀꯅꯥ ꯑꯣꯏꯖꯥꯠꯂꯣ
ꯑꯗꯨ ꯗꯣ ꯈꯪ ꯑꯩꯁꯨ ꯈꯪꯗꯦ ꯃꯁꯛꯄꯨꯗꯤ ꯈꯪꯉꯤ ꯃꯁꯛ ꯃꯁꯛꯄꯨꯗꯤ ꯈꯪꯉꯦꯕ ꯑꯗꯨꯗꯤ ꯌꯥꯔꯣꯏ ꯈꯣꯠꯂꯦ ꯑꯍꯥꯟꯕ ꯅꯨꯃꯤꯠꯇ ꯍꯥꯏꯔꯕꯅꯦꯕ ꯑꯗꯨꯁꯨ ꯑꯃꯨꯛ ꯂꯥꯛꯄ ꯋꯥꯅꯤꯅꯦ
ꯎꯝ
ꯃꯨꯡ ꯂꯥꯛꯑꯒ ꯖꯒꯥ ꯃꯆꯦꯠ ꯑꯃꯇ ꯄꯤꯕꯤꯌꯨ ꯂꯩꯅꯕ ꯄꯨꯔꯥ ꯕꯦꯔꯥꯅꯤꯀꯣ ꯌꯥꯔꯣꯏ ꯁꯤ ꯑꯩꯗꯤ ꯁꯤꯗꯤ ꯌꯥꯔꯣꯏ ꯑꯩꯈꯣꯏꯁꯨ ꯃꯤ ꯌꯥꯝꯃꯦ ꯑꯉꯥꯡ ꯅꯨꯄꯥꯁꯤꯡꯁꯨ ꯃꯤ ꯌꯥꯝꯃꯦ ꯍꯌꯦꯡꯋꯥꯏ ꯌꯦꯜꯂꯀꯥꯟꯗ
ꯑꯗꯨꯅꯦ ꯅꯣꯢ ꯅꯨꯄꯥ ꯃꯤ ꯌꯥꯝꯃꯦꯕꯀꯣ ꯃꯉꯥ ꯇ ꯃꯔꯤ ꯌꯨꯝ ꯄꯥꯟꯗ꯭ꯔꯤ ꯑꯗꯨ ꯄꯥꯟꯕ ꯀꯥꯟꯗ ꯀꯃꯥꯢꯗ ꯀꯗꯥꯢꯗ ꯂꯩꯗꯣꯢꯅꯣꯕ
ꯑꯩꯈꯣꯢꯒꯤ ꯑꯩꯈꯣꯢꯒꯤ ꯖꯒꯥꯗꯣ ꯂꯧꯕꯨꯛꯇꯣ ꯍꯧꯖꯤꯛ ꯎꯕ ꯂꯧꯗꯣ ꯌꯦꯜꯂꯒꯗꯤꯀꯣ ꯃꯉꯥꯒꯤ ꯌꯦꯜꯂꯒꯗꯤ
ꯎꯝ
ꯀꯩꯅꯣꯗꯤ ꯂꯩꯅꯤ ꯁꯉꯝ ꯑꯅꯤꯃꯨꯛꯀꯤ ꯆꯥꯡ ꯌꯦꯟꯒꯗ꯭ꯔꯥ ꯍꯧꯖꯤꯛ ꯂꯧ ꯎꯕ ꯖꯒꯥꯗꯨꯀꯣ ꯑꯃ ꯑꯅꯤ ꯑꯦ ꯁꯪꯉꯝ ꯑꯅꯤ ꯑꯅꯤꯃꯨꯛ ꯆꯥꯡꯗꯤ ꯌꯦꯟꯅꯤ ꯑꯅꯤ ꯑꯅꯤꯃꯨꯛ ꯍꯦꯟꯒꯗ꯭ꯔꯥ ꯂꯧꯗꯤ ꯌꯥꯝ ꯆꯥꯎꯔꯝꯕꯅꯦꯕ ꯑꯥ ꯅꯍꯥꯟꯋꯥꯢ ꯏꯁꯤꯡ ꯑꯥ ꯑꯃꯊ ꯀꯦ ꯔꯦꯜꯋꯦ ꯍꯦꯛ ꯂꯥꯛꯄꯗꯒꯤ
ꯎꯝ
ꯏꯁꯤꯡ ꯏꯁꯤꯡ ꯆꯥꯎꯗꯅ ꯅꯥꯟꯗꯔꯀꯥꯟꯗ ꯀꯩꯅꯣ ꯇꯧꯕ ꯇꯨꯔꯦꯟꯗꯨ ꯐꯨꯜꯂ ꯂꯣꯛꯇꯣ ꯐꯨꯜꯂꯒꯅꯦ ꯂꯧ ꯂꯧꯗ ꯂꯣꯏꯅ ꯍꯥꯏꯖꯤꯟꯕ ꯑꯗꯨꯒꯤꯅꯦꯕ
ꯑꯣ ꯑꯗꯨ ꯇꯨꯔꯦꯜꯗꯣ ꯇꯨꯔꯦꯜ ꯎꯝ ꯇꯠ ꯂꯧꯗ ꯇꯧꯕꯗꯣ ꯑꯗꯨ ꯀꯣꯊꯣꯛꯄ ꯌꯥ ꯑꯗ꯭ꯔꯣ
ꯑꯗꯨꯝ ꯀꯣꯊꯕ ꯌꯥꯅꯤ ꯇꯨꯔꯦꯟ ꯐꯥꯎꯅꯕꯀꯣ
ꯑꯣ ꯑꯣ
ꯅꯍꯥꯟꯋꯥꯢ ꯔꯦꯜꯋꯦ ꯂꯥꯛꯄꯗ ꯑꯗꯨꯃꯥꯢꯅ ꯇꯧꯔꯝꯕꯅꯦꯕ ꯂꯧ ꯁꯣꯛꯀꯅꯤꯅ ꯔꯦꯜꯋꯦ ꯀꯥꯡꯕꯨꯅ ꯇꯧꯔꯝꯕꯅꯦꯕ
ꯎꯝ ꯈꯪꯗꯦ ꯅꯣꯢ ꯎꯗꯨꯁꯨ ꯆꯥꯎꯔꯝꯃꯅꯤ
ꯀꯔꯤ
ꯍꯩꯕꯤ ꯃꯅꯥꯛꯇ ꯂꯩꯕ ꯎꯗꯣ
ꯍꯣꯢ
ꯆꯥꯎꯔꯝꯃꯅꯤꯕ ꯆꯥꯎꯗ꯭ꯔꯤꯕꯣ ꯅꯍꯥꯟꯋꯥꯏꯗꯤ ꯆꯥꯎꯔꯝꯃꯅꯤꯗ
ꯆꯥꯎꯔꯦ ꯑꯆꯧ ꯑꯆꯧꯕꯗꯤ ꯂꯩꯔꯦ ꯎ ꯋꯥ ꯑꯐꯕ ꯌꯥꯎꯗꯦꯕ ꯍꯩꯆꯥꯥꯛꯒꯨꯝꯕ ꯍꯩ ꯍꯩꯆꯥꯛꯒꯨꯝꯕ ꯑꯗꯒꯤ ꯒꯟꯁꯥꯝ ꯍꯥꯢꯕ꯭ꯔꯥ ꯈꯪꯕ꯭ꯔꯥ ꯑꯗꯨꯒꯨꯝꯕ ꯉꯥꯛꯇꯅꯦꯕ ꯊꯥꯕ ꯊꯥꯕꯗꯣ
ꯒ ꯎ ꯐꯥꯕ ꯊꯥꯕ ꯌꯥꯗ꯭ꯔꯣ
ꯑꯁ ꯀꯥꯟꯗ ꯍꯣꯢ ꯑꯉꯥꯡ ꯑꯣꯏꯔꯤꯉꯩꯗ ꯑꯗꯨ ꯅꯔꯀꯟ ꯇꯧꯕꯗ ꯂꯣꯢ ꯆꯥꯎ ꯀꯥꯟꯗ ꯈꯨꯗꯛꯇ ꯑꯈꯣꯢ ꯕꯥꯍꯣꯢ ꯐꯥꯝꯗꯒꯤ ꯀꯩꯅꯣ ꯂꯧ ꯂꯧꯔꯒ ꯊꯥꯕꯅꯦꯕ ꯑ ꯑꯔꯩꯔꯩꯕꯀꯣ
ꯎꯝ
ꯑꯗꯨꯒꯤꯅꯤꯗ
ꯎꯝ
ꯑꯗꯨ ꯑꯈꯣꯢꯁꯨ ꯌꯥꯝ ꯄꯤꯏꯕ ꯑꯗꯨ ꯃꯇꯝꯗꯣ
ꯎꯝ ꯑꯗꯨ ꯑꯗꯨ ꯎꯁꯤꯡꯗꯣ ꯌꯨꯝꯗꯤ ꯁꯥꯕ ꯌꯥꯕ꯭ꯔꯣ
ꯁꯥꯕ ꯌꯥꯢ ꯈꯣꯢ ꯑꯣꯛ ꯃꯀꯣꯟꯒꯨꯝꯕ ꯑꯗꯨꯝ ꯁꯥꯕ ꯌꯥꯢ
ꯑꯩꯅ ꯍꯥꯢꯕꯗꯤ ꯌꯨꯝ ꯃꯤ ꯂꯩꯅꯕ
ꯌꯨꯝ ꯃꯤ ꯂꯩꯅꯕ꯭ꯔꯣ
ꯑꯥ
ꯑꯗꯨꯃꯛꯇꯤ ꯁꯥꯕ ꯀꯟꯗꯧ ꯃꯥꯟꯗꯦꯗ ꯑꯩꯈꯣꯏꯒꯤ ꯑꯁ ꯌꯥꯝ ꯑꯗꯨꯗꯤ ꯁꯥꯕ ꯌꯥꯔꯣꯏꯗ꯫
ꯑꯣ
ꯀꯟꯗꯕꯅꯦꯕ ꯑꯩꯈꯣꯏꯒꯤ ꯁꯝꯕꯜ ꯈꯥꯕꯗꯒꯨꯝꯕ ꯄꯤꯂꯔ ꯍꯥꯏꯇꯥꯔꯦꯀꯣ ꯃꯈꯣꯡ ꯀꯩꯅꯣꯝ ꯇꯧꯕꯗꯣ ꯑꯗꯨꯒꯨꯝꯕꯗꯣ ꯃꯤ ꯌꯥꯝ ꯀꯥꯟꯅꯔꯅꯤ꯫
ꯑꯥ
ꯑꯩꯈꯣꯏꯁꯨ ꯎ ꯀꯌꯥꯕꯨ ꯊꯥꯈꯔꯦ ꯑꯗ ꯑꯗꯨꯒꯤ ꯂꯧ ꯃꯊꯛꯇ ꯎ ꯑꯐꯕꯨꯗꯤ ꯊꯥꯏꯑꯦꯕ ꯑꯩꯈꯣꯏ ꯏꯌꯥꯝꯕꯒꯤ ꯄꯤꯈ꯭ꯔꯕꯅꯦꯕ꯫
ꯑꯣ ꯆꯥꯎꯔꯕꯣ?
ꯆꯥꯎꯗꯤ ꯆꯥꯎꯔꯛꯑꯕꯅꯦ ꯑ ꯍꯌꯦꯡꯋꯥꯏ ꯇꯧꯔꯗꯤ ꯑꯩꯈꯣꯏꯒꯤꯁꯨ ꯂꯣꯏ ꯂꯧꯗꯣꯏꯅꯦ ꯑꯩꯈꯣꯏꯅ ꯋꯥꯅ ꯇꯧꯔꯒ ꯋꯥꯅ ꯊꯥꯃꯤꯟꯅꯕꯅꯦꯕ ꯑꯗꯣ
ꯑꯗꯨ ꯀꯩꯅꯣ ꯅꯣꯏꯅꯌꯥꯝꯕꯒꯤ ꯄꯤꯈ꯭ꯔꯦ ꯍꯥꯏꯗꯨꯗꯤ
ꯈꯪꯗꯦ ꯑꯩꯈꯣꯏ ꯕꯥꯅꯕꯨꯗꯤ ꯑꯩꯈꯣꯏ ꯏꯌꯥꯝꯕꯒꯤ ꯇꯣꯉꯥꯟꯅ ꯄꯤꯈ꯭ꯔꯕꯅꯤ꯫
ꯍꯌꯦꯡꯋꯥꯏ ꯅꯪ ꯌꯨꯝ ꯄꯥꯜ ꯌꯨꯝ ꯄꯥꯜꯂꯒ ꯌꯨꯝ ꯑꯃꯨꯛ ꯁꯥꯅꯤꯉꯥꯏ ꯎ ꯂꯩꯇ꯭ꯔꯗꯤ?
ꯎꯔꯣ? ꯑꯗꯨ ꯂꯧꯗꯨꯗꯤ ꯈꯔ ꯈꯔꯗꯤ ꯑꯗꯨꯝ ꯂꯧꯔꯅꯤ ꯀꯩꯅꯣ? ꯑꯩꯈꯣꯏ ꯈꯨꯗꯛ ꯀꯤ ꯑꯍꯥꯟꯕ ꯂꯩꯅꯕꯅꯤ ꯑꯗꯨꯒꯨꯝꯕ ꯎꯗꯨꯅ ꯈꯔ ꯃꯇꯦꯡ ꯃꯇꯦꯡ ꯇꯧꯔꯅꯤꯌꯦ ꯅꯠꯇ꯭ꯔꯗꯤ ꯌꯥꯔꯔꯣꯏ ꯄꯨꯔꯥ ꯂꯩꯔꯒꯗꯤ ꯄꯩꯁꯥ ꯗꯥꯃꯥ ꯆꯪꯒꯅꯦꯕ꯫
ꯑꯗꯨꯅꯦꯕ ꯍꯧꯖꯤꯛ ꯃꯇꯝꯗꯗꯤ ꯎꯗꯣ ꯌꯥꯝ ꯇꯥꯡꯉꯦꯕꯀꯣ ꯑꯗꯨꯒꯤ
ꯑꯍꯥꯟꯕ ꯁꯥꯕꯗꯤ ꯌꯥꯝ ꯀꯟꯅꯣ ꯇꯧꯔꯣꯏꯗ ꯀꯟꯅ ꯑꯐꯕ ꯁꯥꯔꯣꯏꯗ ꯄꯩꯁꯥꯁꯨ ꯈꯨꯠꯂꯥꯏ ꯇꯦꯛ ꯇꯦꯛ ꯇꯦꯛ ꯇꯧꯔꯒꯀꯣ ꯃꯔꯨ ꯑꯣꯏꯅ ꯃꯔꯨ ꯑꯣꯏꯅ ꯌꯦꯟ ꯌꯦ ꯌꯦꯟꯒꯤ ꯐꯥꯔꯝꯗꯣ ꯑꯗꯨ ꯃꯔꯨ ꯑꯣꯏꯅ ꯆꯥꯎꯊꯣꯛꯅꯕ ꯑꯩ ꯑꯩꯒꯤ ꯄ꯭ꯂꯥꯟꯅꯦꯕ ꯌꯨꯝꯗꯤ ꯌꯥꯝ ꯂꯥꯏꯔꯦ ꯂꯩ ꯂꯩꯕ ꯌꯥꯔꯒꯗꯤꯀꯣ ꯑꯗꯨꯝ ꯌꯥꯔꯦ ꯈꯜꯂꯦꯕ ꯃꯇꯝ ꯃꯇꯝ ꯈꯔꯗꯤ ꯍꯥꯏꯇꯥꯔꯦꯀꯣ ꯃꯇꯝ ꯈꯔꯒꯤ ꯂꯩꯕ ꯌꯥꯔꯗꯤ ꯑꯗꯨꯝ ꯌꯥꯔꯦ ꯍꯣꯏ꯫
ꯇꯨꯝꯅꯕ ꯀꯥ ꯑꯃ ꯂꯩꯔꯣ ꯆꯥꯛꯁꯪ ꯑꯃ ꯂꯩꯔꯣ ꯑꯗꯨ ꯑꯣꯏꯔꯗꯤ ꯌꯥꯔꯦꯗꯅ꯫
ꯍꯣꯏ ꯌꯥꯝ ꯄꯤꯛꯅꯕꯨꯗꯤ ꯇꯧꯔꯣꯏꯗ ꯈꯔ ꯈꯔ ꯂꯩꯕ ꯌꯥꯅꯕ ꯍꯥꯏꯇꯥꯔꯦ
ꯎꯝ
ꯐꯖꯅ ꯈꯣꯏ ꯏꯌꯥꯝꯕ ꯃꯆꯥ ꯑꯣꯏꯔꯁꯨ ꯌꯥꯝ
ꯁꯨꯛꯌꯥ ꯌꯥꯔꯔꯣꯏ ꯃꯤ ꯑꯃ ꯑꯗꯨꯝ ꯁꯪꯉꯒ ꯂꯩꯕ ꯇꯥꯔꯦ꯫
ꯍꯣꯏ ꯅꯪꯒ ꯎꯅꯕꯒ ꯐꯪꯉꯔꯣꯏꯗ꯫
ꯑꯩꯅ ꯍꯥꯏꯕꯗꯤ ꯍꯌꯦꯡꯋꯥꯏ ꯍꯥꯏꯕꯅꯦ ꯀꯔꯤꯔ ꯈꯪꯗꯦ꯫
ꯍꯌꯦꯡꯋꯥꯏꯁꯨꯅꯤ ꯀꯩꯅꯣ ꯑꯩ ꯂꯩꯕ ꯍꯧꯔꯒꯦ ꯍꯥꯏꯕ ꯋꯥꯅꯦ꯫
ꯅꯪ ꯑꯥ ꯋꯥꯔꯤꯗ ꯍꯥꯏꯔꯁꯦꯕ ꯍꯌꯦꯡꯋꯥꯏ ꯑꯗꯨꯝ ꯎꯝ ꯎꯝ ꯂꯩꯃꯤꯟꯅꯔꯦ ꯍꯥꯏꯔꯦꯕꯀꯣ ꯂꯩꯃꯤꯟꯅꯔꯒ ꯌꯦꯟꯒꯨꯝꯕꯗꯣ ꯂꯣꯏꯕ ꯍꯧꯔꯦ ꯌꯥꯝꯅ ꯂꯣꯏꯕ ꯍꯧꯔꯦ ꯍꯥꯏꯔꯗꯤ ꯌꯨꯝꯗꯗꯤ ꯃꯤ ꯑꯃ ꯑꯗꯨꯝ ꯂꯩꯕ ꯇꯥꯏ ꯍꯥꯏꯕꯅꯤꯗ
ꯍꯣꯏ ꯂꯩꯕ ꯇꯥꯔꯦ ꯅꯪ ꯂꯩꯔꯅꯤ꯫
ꯆꯠꯊꯣꯛꯄ ꯌꯥꯔꯣꯏ ꯍꯥꯏꯕꯅꯤꯗ꯫
ꯍꯣ ꯍꯣ ꯍꯣꯏ ꯅꯪ ꯂꯩꯌꯨ ꯍꯣꯏ ꯌꯥꯔꯔꯣꯏ
ꯗꯨꯅꯦ ꯑꯩꯅ ꯍꯥꯏꯔꯤꯁꯦ
ꯍꯥꯏꯗꯤ ꯅꯣꯡꯐꯥꯗꯣꯛ ꯑꯩꯈꯣꯏ ꯏꯃꯥ ꯍꯣꯏꯗ ꯆꯠꯀꯦ ꯈꯣꯠꯀꯦ ꯄꯨꯂꯞ ꯄꯨꯂꯞ ꯌꯥꯝ ꯀꯨꯏꯅ ꯆꯠꯇꯕꯤꯗꯀꯣ
ꯎꯝ ꯎꯝ ꯑꯗꯨꯅꯦ
ꯌꯥꯝ ꯀꯨꯏꯅꯗꯤ ꯆꯠꯄ ꯌꯥꯔꯦ ꯑꯗꯨꯅꯦ ꯌꯦꯟꯒꯤ ꯀꯩꯅꯣ ꯇꯧꯕꯖꯦ ꯇꯣꯡꯗꯤ ꯇꯣꯡꯕꯅꯦꯕ ꯇꯣꯡꯕꯩꯅꯦꯕꯁ ꯊꯥꯏꯅ ꯂꯩꯕꯁꯤꯡꯁꯦ ꯇꯝꯄꯥꯛꯇ ꯂꯩꯕꯁꯤꯡꯁꯦ ꯃꯣꯏ ꯌꯦꯟ ꯂꯣꯏꯅꯕꯒꯤ ꯈꯤꯇꯪ ꯃꯤ ꯅꯦꯛꯑꯒ ꯄꯩꯁꯥ ꯄꯤꯔ ꯅꯦꯛꯑ ꯊꯝꯕꯗꯣ ꯈꯪꯕ꯭ꯔꯥ
ꯑꯪ ꯈꯪꯉꯦ
ꯑꯗꯨꯒꯤꯅꯦ ꯄꯩꯁꯥ ꯇꯣꯡꯕꯒꯤꯅꯦꯕ ꯊꯥꯗ ꯂꯤꯁꯤꯡ ꯇꯔꯦꯠ ꯂꯤꯁꯤꯡ ꯅꯤꯄꯥꯟ ꯄꯤꯔꯒ ꯊꯝꯕꯗꯣ
ꯑꯥ
ꯇꯣꯡꯕꯩꯅꯦꯕ ꯃꯥꯡꯉꯗꯤ ꯑꯗꯨ ꯇꯧ ꯉꯝꯃꯣꯏꯗꯅ
ꯑꯥ ꯆꯨꯝꯃꯦ
ꯑꯗꯨꯒꯅꯦ ꯐꯖꯅ ꯀꯩꯅꯣ ꯇꯧꯔꯒ ꯐꯣꯀꯥꯁ ꯇꯧꯔꯒ ꯇꯧꯁꯜꯂꯑꯣꯅ
ꯅꯪ ꯆꯠꯊꯣꯛꯄ ꯀꯥꯟꯗ ꯑꯩ ꯂꯩꯕ ꯑꯩ ꯆꯠꯊꯣꯛꯄ ꯀꯥꯟꯗ ꯅꯪ ꯂꯩꯕ ꯅꯠꯇ꯭ꯔꯣ
ꯋꯥꯏ ꯅꯪ ꯊꯟꯗ ꯂꯩꯌꯦ
ꯏꯊꯟꯇ ꯂꯩꯔꯗꯤ ꯆꯠꯂꯣꯍꯦ ꯌꯥꯔꯣꯏ ꯑꯗꯨꯗꯤ ꯏꯕꯥꯅꯤ ꯂꯩꯒꯗꯝꯅꯦ
ꯅꯨꯡꯗꯥꯡꯗꯒ ꯅꯪ ꯂꯩꯔꯣ ꯑꯩ ꯆꯠꯂꯒꯦ ꯃꯥꯡꯍꯩ ꯅꯪ ꯁꯥꯎꯔꯣ ꯁꯥꯎꯔꯒꯗꯧ ꯃꯥꯂꯤꯍꯦ
ꯁꯥꯎꯑꯦ ꯑꯩ ꯑꯩꯒꯤ ꯒꯨꯟ ꯅꯪ ꯈꯪꯉꯤꯗꯨꯅꯤ
ꯍꯥꯏꯔꯝ ꯍꯥꯏꯔꯝꯗꯕꯤꯗꯒ ꯑꯩ ꯑꯩꯈꯣꯏ ꯑꯩ ꯏꯃꯥ ꯃ꯭ꯥꯔꯠꯇ ꯂꯩꯌꯦ ꯈꯣꯠꯂꯦ ꯍꯥꯏꯔ ꯁꯥꯎꯔꯛꯀꯗꯧ ꯃꯥꯜꯂꯦ ꯌꯥꯝ ꯊꯨꯅ ꯂꯥꯛꯑꯣ ꯍꯧꯖꯤꯛ ꯍꯧꯖꯤꯛ ꯌꯥꯝ ꯊꯨꯅ ꯂꯥꯛꯑꯣꯒ ꯍꯥꯏꯔꯛꯒꯗꯧ ꯃꯥꯜꯂꯦꯍꯥ
ꯑꯗꯨꯅꯦ ꯅꯪ ꯈꯪꯉꯤꯗꯨꯅꯦ
ꯑꯦꯁ ꯑꯗꯨꯑꯣꯏꯔꯁꯨ ꯑꯩꯗꯤ ꯑꯩꯒꯤ ꯃꯔꯝꯗꯒꯤ ꯁꯥꯎꯕꯖꯦ ꯑꯩꯗꯤ ꯀꯩꯅꯣ ꯇꯧꯝꯅꯦ ꯃꯤ ꯊꯦꯝꯕ ꯌꯥꯝ ꯍꯩꯕꯅꯦ
ꯑꯗꯨ ꯑꯣꯏꯔꯁꯨ ꯅꯠꯇ꯭ꯔꯣ ꯅꯪꯁꯨ ꯑꯩꯕꯨ ꯏꯊꯟꯗ ꯊꯝꯃꯝꯃꯒ ꯅꯪ ꯆꯠꯄ ꯉꯝꯒꯗ꯭ꯔꯣ ꯍꯥ ꯌꯥꯝ ꯅꯨꯃꯤꯗꯥꯡ ꯊꯦꯝ ꯃꯝꯕ ꯀꯥꯟꯁꯤꯗ ꯑꯥ ꯀꯩꯅꯣ ꯃꯥ ꯃꯐꯝꯗꯨꯁꯨ ꯏꯆꯤꯛ ꯆꯤꯛꯑꯦ ꯃꯤꯁꯨ ꯂꯩꯅꯗꯝꯅꯤꯅ ꯏꯊꯟꯗ ꯂꯩꯍꯧꯕꯗꯣ ꯅꯪ ꯅꯨꯡꯉꯥꯏꯒꯗ꯭ꯔꯣ ꯍꯨꯝ
ꯃꯣꯏꯅ ꯉꯝꯃꯣꯏꯗꯥ ꯑꯗꯨꯅꯦ ꯍꯧꯖꯤꯛꯁꯦ ꯃꯣꯠ ꯔꯨ ꯑꯣꯏꯅ ꯏꯍꯥꯟ ꯍꯥꯟꯅ ꯄꯩꯁꯥ ꯇꯨꯡꯖꯟꯕ ꯇꯥꯏ ꯄꯩꯁꯥ ꯇꯨꯡꯖꯟꯗꯗꯤ ꯎꯄꯥꯏ ꯂꯩꯇꯦ ꯅꯠꯇ꯭ꯔꯣ
ꯃꯥꯅꯦ ꯅꯪ ꯄꯩꯁꯥꯁꯨ ꯇꯨꯡꯁꯟꯕ ꯌꯥꯔꯣꯏꯅꯦ ꯍꯧꯖꯤꯛꯀꯥꯟꯁꯤꯗꯤ ꯅꯅꯥꯎꯅꯨꯄꯥꯈꯣꯏ ꯅꯣꯏꯒꯤ ꯑꯗꯨꯝ ꯌꯦꯡꯕꯅꯤꯅ ꯅꯪꯗꯤ
ꯍꯟꯗꯛ ꯆꯍꯤꯁꯦ ꯑꯁ ꯇꯨ ꯆꯟꯕ ꯉꯝꯃꯣꯏꯗꯣꯏꯅꯤꯅ ꯂꯤꯁꯤꯡ ꯑꯁ ꯌꯥꯡꯈꯩ ꯌꯥꯡꯈꯩꯃꯨꯛꯅꯦ ꯌꯥꯡꯈꯩ ꯇꯨꯡꯖꯜꯂꯗꯤ ꯌꯥꯔꯦꯗ
ꯎꯝ ꯌꯥꯡꯈꯩꯗꯤ ꯏꯔꯥꯏ ꯂꯥꯏꯅ ꯇꯨꯡꯁꯟꯕ ꯌꯥꯏꯗ ꯅꯪ
ꯍꯣꯏ ꯌꯥꯏꯗ ꯍꯥꯏꯗꯤ ꯃꯔꯨꯞ ꯐꯪꯀꯥꯟꯗꯀꯣ ꯍꯟꯗꯡ ꯐꯪꯒꯗꯣꯏꯁꯦ ꯐꯨꯒ ꯇꯔꯦꯠ ꯐꯪꯉꯅꯤ ꯑꯗꯨꯗ ꯄꯣꯠ ꯀꯩꯀꯥ ꯂꯧꯔꯒꯗꯤ ꯄꯣ ꯆꯩꯀ ꯂꯧꯔꯒꯗꯤ ꯀꯨꯟꯊ꯭ꯔꯥ ꯀꯨꯟꯊ꯭ꯔꯥ ꯃꯨꯛꯇꯤ ꯇꯨ ꯇꯨꯡꯖꯟ ꯉꯝꯅꯤ ꯍꯟꯗꯛ ꯊꯥꯖꯦ
ꯎꯝ ꯀꯩꯅꯣ ꯄꯩꯁꯥ ꯂꯩꯔꯗꯤꯀꯣ
ꯍꯣꯏ
ꯂꯤꯁꯤꯡ ꯌꯥꯡꯈꯩꯒꯨꯝꯕ ꯂꯩꯔꯗꯤ ꯀꯩꯅꯣ ꯁꯤꯟ ꯑꯥ ꯀꯔꯤ ꯍꯥꯏꯁꯤꯔꯥ ꯃꯥꯒꯤ ꯑꯣ ꯄꯨꯍꯜꯂꯣ ꯃꯤꯕꯨ ꯑꯗꯨꯒ ꯃꯥꯒꯤ ꯀꯩꯅꯣꯗꯨꯅ ꯆ ꯀꯩꯅꯣ ꯇꯧꯋꯣ
ꯀꯅꯥꯗ ꯄꯨꯍꯟꯁꯤꯒꯦ ꯎꯟ ꯑꯔꯨꯅꯥ ꯑꯗꯨꯅ ꯐꯒꯗ꯭ꯔꯥ ꯄꯨꯍꯜꯂꯒ ꯒꯩꯅꯣ ꯍꯩꯇ ꯑꯃꯨꯛ ꯅꯤꯔꯀꯥꯟꯗꯅꯤꯅꯦ ꯐꯔꯛ ꯇꯥꯔꯤꯁꯦ
ꯑꯁ ꯂꯩꯒꯅꯤ ꯂꯩꯒꯅꯤ ꯃꯤ ꯂꯩꯒꯅꯤ
ꯈꯪꯗꯦ ꯏꯆꯦ ꯍꯣꯏꯅ ꯍꯥꯢ ꯍꯥꯏꯔꯒ ꯃꯤ ꯂꯩꯔꯒꯗꯤ
ꯎꯝ ꯑꯗꯨꯃꯥꯏꯟ ꯇꯧꯔꯣ ꯍꯣꯏ
ꯎ ꯄꯥꯔꯁꯦꯟ ꯀꯩꯀꯥꯗ ꯄꯨ ꯄꯨꯍꯟꯒꯦ ꯅꯣꯏ ꯊ꯭ꯔꯤ ꯐꯣꯔ
ꯑꯍꯨꯝ ꯑꯍꯨꯝꯅ ꯌꯥꯝꯃꯦ ꯑꯅꯤ ꯑꯅꯤ ꯃꯈ ꯍꯥꯏ ꯑꯗꯨꯝ ꯆꯠꯅꯩ ꯑꯩꯈꯣꯏꯗꯤ ꯑꯩꯈꯣꯏꯗ ꯍꯥꯏꯕꯅꯤꯅ ꯑꯩꯈꯣꯏ ꯈꯨꯟꯗ ꯍꯥꯏꯕꯅꯤꯗ ꯃꯔꯤꯗꯤ ꯁꯨꯡꯌꯧ ꯌꯧꯗꯦꯕ
ꯑꯣ ꯑꯅꯤ ꯑꯣꯏꯔꯒꯗꯤ ꯂꯤꯁꯤꯡ ꯌꯥꯡꯈꯩꯗ
ꯂꯤꯁꯤꯡ ꯑꯅꯤꯔꯥ
ꯑꯅꯤ ꯑꯅꯤ ꯑꯣꯏꯔꯒꯗꯤꯔꯣ ꯂꯤꯁꯤꯡ ꯑꯃꯈꯛꯇꯅꯤꯗ
ꯅꯠꯇꯦ ꯂꯤꯁꯤꯡ ꯑꯅꯤꯅꯦ
ꯍꯥ
ꯂꯤꯁꯤꯡ ꯑꯅꯤꯅꯦꯕ
ꯅꯠꯇꯦꯍꯦ ꯂꯤꯁꯤꯡ ꯑꯃꯈꯛꯇꯅꯦꯕ
ꯑꯥꯁ ꯂꯤꯁꯤꯡ ꯑꯅꯤꯅꯦ
ꯑꯃ ꯈꯛꯇꯅꯦ ꯌꯥꯡꯈꯩꯗ ꯑꯃꯗ ꯑꯅꯤꯅꯦ
ꯎꯝ ꯑꯣꯏ
ꯍꯣꯏ ꯍꯥ ꯍꯣꯏꯅꯦ ꯈꯔ ꯈꯔ ꯑꯗꯨꯃꯥꯏꯟ ꯇꯧ ꯌꯥꯏꯅꯦ
ꯎꯝ ꯑꯍꯨꯝꯒꯨꯝꯕꯗ ꯄꯨꯍꯜꯂꯣꯕ ꯑꯍꯨꯝ ꯅꯠꯇ꯭ꯔꯒ ꯃꯔꯤ ꯈꯪꯗꯦ ꯅꯣꯏꯒꯤ ꯆꯠꯅꯕꯗꯣ ꯑꯗꯨꯝ ꯇꯧꯑꯣꯗ
ꯑꯈꯣꯏ ꯈꯨꯟꯗꯗꯤ ꯃꯔꯤ ꯑꯌꯥꯝꯕꯅ ꯇꯧꯋꯦ ꯃꯉꯥ ꯐꯥꯎ ꯌꯥꯎꯋꯤꯗ
ꯑꯣꯂꯩ ꯀꯅꯥꯅ ꯂꯧꯕ꯭ꯔꯣ ꯑꯗꯨꯗꯤ
ꯆꯠꯂꯍꯦ ꯃꯤ ꯂꯧ ꯃꯤ ꯂꯧ ꯑꯣ ꯐꯥꯏ ꯃꯤꯁꯨ ꯐꯥꯄꯥꯢ ꯂꯩꯇꯕꯒꯤ ꯂꯧꯋꯤꯅꯦ ꯑꯩꯗꯤ ꯌꯥꯝ ꯌꯥꯝꯅꯀꯣ ꯄꯤꯊꯣꯛꯅꯤꯡꯗꯦꯗ ꯍꯥꯏꯗꯤ ꯃꯤ ꯄꯨꯔꯤꯕ ꯃꯤꯗꯨꯁꯨ
ꯅꯣꯏ ꯃꯉꯥꯗꯤ ꯌꯥꯝꯃꯜꯂꯦ ꯅꯠꯇ꯭ꯔꯣ
ꯃꯉꯥꯗꯤ ꯌꯥꯝꯃꯜꯂꯧ ꯃꯔꯤꯐꯤꯎ ꯌꯥꯝꯃꯦꯍꯦ
ꯃꯥꯒꯤ ꯁꯤꯟꯇꯣ ꯁꯤꯟ ꯁꯦꯟꯗꯣꯡꯗꯨꯅ ꯌꯥꯝꯈ꯭ꯔꯦꯕ ꯑꯗꯨꯗꯤ
ꯑꯣ
ꯃꯤꯁꯨ ꯂꯩꯇꯕ ꯁꯤꯗ ꯂꯧꯔꯤꯅꯦ
ꯃꯥꯅꯤ ꯃꯥꯥꯅꯤ ꯂꯩ ꯂꯩꯇꯕꯒꯤ ꯃꯣꯏꯁꯨ ꯎꯄꯥꯏ ꯂꯩꯇꯕꯒꯤ ꯄꯨꯕꯅꯦꯕ ꯑꯅꯤ ꯃꯈꯥꯏ ꯌꯥꯔꯦꯗ ꯅꯠꯇ꯭ꯔꯣ
ꯑꯍꯨꯝ ꯌꯥꯔꯦ ꯑꯅꯤ ꯃꯈꯥꯏꯗꯤ ꯅꯣꯏꯒꯤ ꯆꯠꯅꯕꯗꯨꯒ ꯑꯅꯤ ꯃꯈꯥꯏꯗꯤ ꯌꯥꯝꯗꯦ
ꯎꯝ ꯑꯍꯨꯝ ꯑꯍꯨꯝ ꯑꯣꯏꯔꯒꯗꯤ ꯌꯥꯡꯈꯩꯗ ꯑꯃꯒ ꯆꯥꯝꯃꯉꯥ
ꯎꯝ ꯑꯦ ꯑꯗꯨꯃꯥꯏꯟ ꯇꯧꯕ꯭ꯔꯅꯦ ꯅꯠꯇꯤꯍꯦ
ꯑꯃꯒ ꯆꯝꯃꯉꯥꯅꯤꯅꯦ ꯍꯦ
ꯑꯅꯤꯗꯗꯤ ꯂꯤꯁꯤꯡ ꯑꯃꯗ ꯆꯥꯝꯃ ꯆꯥꯝꯃ ꯂꯧꯋꯦꯕ ꯂꯨ ꯂꯨꯄꯥ ꯑꯅꯤ ꯇꯧꯔꯗꯤ
ꯂꯤꯁꯤꯡ ꯑꯃꯗꯔꯣ
ꯎꯝ ꯆꯥꯝꯃꯥ ꯑꯗꯨ ꯑꯣꯏꯔꯗꯤ ꯂꯤꯁꯤꯡ ꯌꯥꯡꯈꯩꯗ ꯀꯌꯥ ꯇꯥꯔꯅꯤ ꯌꯦꯡꯉꯣ
ꯂꯤꯁꯤꯡ ꯂꯤꯁꯤꯡ ꯑꯃꯗ ꯆꯥꯝꯃ